ꯑꯂꯣ
ꯉꯁꯥꯏꯅ ꯀꯣꯜ ꯇꯧꯔꯛꯀꯦ ꯍꯥꯏꯔꯒꯁꯨꯇ ꯎ ꯇꯧꯔꯛꯇꯦ ꯃꯁꯤ ꯑꯩꯁꯨ ꯁꯪꯗꯕ
ꯑꯣ ꯑꯩꯁꯨ ꯋꯥꯕꯒꯤ ꯇꯨꯝꯕ ꯀꯩꯅꯣ ꯇꯧꯔꯒ ꯂꯩꯕ
ꯋꯥꯕꯒꯤ ꯀꯥꯏꯅ ꯀꯩ ꯀꯩ ꯊꯕꯛ ꯂꯩꯒꯦ ꯅꯪ ꯊꯕꯛ ꯌꯥꯝ ꯆꯤꯡꯕ ꯇꯥꯏꯁꯦ
ꯊꯕꯛꯇꯤ ꯌꯥꯝ ꯆꯤꯟꯗꯦꯕ ꯑꯗꯨꯁꯨ ꯋꯥꯏꯑꯌꯦꯕ ꯐ꯭ꯔꯤ ꯂꯩꯃꯟꯕꯒꯤ ꯋꯥꯔꯦ
ꯂꯣꯏꯔꯦꯗꯅ ꯍꯥ ꯐ꯭ꯔꯤ ꯂꯩꯃꯟꯒ ꯋꯥꯔꯗꯤ ꯊꯕꯛ ꯇꯧꯔ ꯑꯗꯨꯗꯤ ꯀꯔꯥꯏ ꯀꯔꯥꯏꯗꯅꯣ ꯑꯁ ꯑꯩꯁꯨ ꯗꯨꯀꯥꯟꯗ ꯐꯝꯃꯒ ꯇꯟꯕꯒꯤ ꯌꯨꯝꯗ ꯑꯃꯨꯛ ꯂꯥꯛꯔꯣꯝꯗ ꯅꯪꯒ ꯄꯥꯎ ꯐꯥꯎꯅ ꯅꯤꯡꯕꯗꯒꯤ ꯔꯨꯝ ꯆꯪꯉꯤꯅꯦ ꯀꯩꯅꯣ
ꯅꯤꯄ꯭ꯔꯣ
ꯑꯁ ꯑꯩ ꯁꯤꯗꯧꯔꯦ ꯅꯪ ꯅꯨꯡꯁꯤꯔꯤꯌꯦ ꯅꯪꯗꯤ ꯂꯨꯗꯨꯗꯨꯁꯨ ꯁꯛꯆꯥꯡ ꯆꯪꯗ꯭ꯔꯦ ꯁꯁꯨ ꯁꯥꯟꯅꯗꯕꯁꯨ ꯀꯨꯏꯔꯦ ꯅꯠꯇꯦ ꯭ꯔꯨꯞꯇ ꯎꯝ ꯂꯦꯞ ꯆꯠꯈ꯭ꯔꯕꯅ ꯆꯠꯂꯕꯣ ꯑꯦ ꯃꯁꯤꯗꯤ
ꯉꯝꯗꯕꯗꯣ ꯍꯥꯏꯕꯗꯤ ꯌꯥꯝ ꯑꯩꯒꯤ ꯗꯥꯎꯔꯒ ꯑꯃꯛ ꯈꯪꯗꯦ ꯁ
ꯑꯦ ꯉꯝꯃꯁꯨ ꯉꯝꯗ꯭ꯔꯁꯨ ꯑꯩꯈꯣꯏ ꯗꯤ ꯁꯨꯍꯟ ꯍꯟꯗꯤꯌꯦ ꯂꯦꯞ ꯆꯠꯇꯌꯦ ꯅꯣꯡ ꯅꯣꯡꯃꯒꯤ ꯗꯥꯎꯅꯤ ꯀꯩꯅꯣ
ꯑꯦ ꯅꯪ ꯆꯪꯕ ꯀꯥꯟꯗꯁꯨ ꯀꯩꯅꯣ ꯒ꯭ꯔꯨꯞꯇ ꯑꯦꯛꯇꯤꯚ ꯑꯣꯏꯕꯗ ꯅꯨꯡꯉꯥꯏ ꯍꯥꯏꯔꯒ
ꯅꯣꯏ ꯅꯣꯏꯁꯨ ꯍꯥꯏ ꯅꯣꯏꯗꯤ ꯈꯔ ꯈꯔ ꯍꯥꯏ ꯑꯩꯗꯤ ꯌꯥꯗꯦ ꯑꯩꯅꯗꯤ ꯏ ꯅꯎ ꯍꯧꯖꯤꯛ ꯅꯧꯅ ꯀꯩꯅꯣ ꯇꯧꯕꯗ ꯅꯪ ꯌꯥꯎꯕꯗꯨꯗ ꯌꯥꯝ ꯅꯣꯛꯃꯤ
ꯆꯪꯕ ꯃꯇꯝ ꯀꯨꯏꯗ ꯁꯔꯕ ꯃꯇꯝꯗ ꯀꯥꯡꯅ ꯃꯤꯝ
ꯅꯠꯇꯦ ꯍꯧꯖꯤꯛꯀꯤ ꯅꯍꯥꯟ ꯍꯥꯏ ꯑꯥ
ꯃꯥꯗꯤ ꯍꯧꯖꯤꯛ ꯐꯥꯎ ꯀꯨꯏꯅ ꯁꯥꯟꯅꯔꯁꯨ ꯃꯥ ꯍꯩꯗꯦꯕ ꯃꯤ ꯍꯥ ꯀꯁꯨ ꯑꯗꯨꯝ ꯀꯥꯎꯋꯦꯕ ꯃꯥ ꯆꯞ ꯃꯅꯥꯏꯕ ꯍꯧꯖꯤꯛ ꯐꯥꯎ ꯑꯩ ꯋꯥꯔꯦꯕ ꯁꯦꯅꯥꯕꯗ ꯃꯣꯏꯅ ꯈꯪꯉꯔꯣꯏ ꯑꯩꯣꯏ ꯄꯨꯟꯅꯁꯨ ꯅꯥꯔꯗꯤꯀꯣ ꯑꯩ ꯂꯤꯥꯎꯔꯛ ꯀꯅꯤ ꯃꯣꯏꯅ ꯁꯥꯎꯃꯟꯕꯗꯨꯅ ꯍꯥꯏꯔꯅꯤ ꯑꯩꯉꯣꯟꯗ ꯑꯃꯨꯛ
ꯑꯥ
ꯁꯣꯏꯗꯅꯕ ꯍꯥꯏꯅ ꯑꯩꯁꯨ ꯐꯖꯅ ꯆꯠꯂꯦ ꯁꯣꯏꯔꯗꯤ ꯑꯩ ꯑꯃꯨꯛ ꯉꯥꯡꯅ ꯀꯅꯤ ꯇꯗꯨꯗ ꯑꯩꯕꯨ ꯀꯕ ꯉꯥꯇ ꯍꯥꯥ
ꯅꯪ ꯀꯆꯥꯥꯎ꯭ꯔꯥ
ꯆꯤꯡꯒꯝ ꯁꯥꯔꯤꯅꯤ ꯀꯩꯅꯩꯅꯣ
ꯆꯤꯟꯗ ꯁꯥꯏꯕꯗ ꯇꯥꯏꯌꯦꯕ
ꯆꯤꯡꯒꯝ ꯆꯥꯔꯒ ꯀꯣꯛ ꯇꯧꯋꯤꯅꯦ
ꯏꯍꯦ
ꯆꯅꯥ ꯀꯅꯥꯅ ꯀꯦ ꯈꯟꯗꯔꯣ ꯑꯦ ꯅꯨꯡꯉꯥꯏꯔꯦ ꯑꯗꯨꯗꯤ ꯅꯠꯇꯦ ꯂꯨꯗꯣꯗꯣ ꯑꯃꯨꯛ ꯆꯪꯉꯨꯅꯦ ꯂꯗꯁ ꯃꯥꯁꯦ ꯑꯁ ꯏꯠꯇꯦ ꯅꯃꯥꯟꯅꯕꯤ ꯑꯃ ꯁ ꯐꯤꯌꯥꯁꯨ ꯂꯦꯞꯆꯠꯈ꯭ꯔ ꯖꯥꯠꯂꯥ ꯑꯩ ꯃꯥꯁꯦ ꯎ ꯒ꯭ꯔꯨꯞꯇ ꯎꯋꯦ ꯃꯃꯤꯡ ꯆꯠꯇꯕ ꯃꯥꯜ
ꯑꯗꯨꯗꯤ ꯏꯆꯦꯅꯦ
ꯅꯆꯦ ꯄꯣꯛꯃꯤꯟꯅꯕ
ꯅꯠꯇꯦ ꯄꯣꯛꯃꯤꯟꯅꯗꯕ ꯅꯅꯕꯀꯣ ꯁꯥꯒꯩꯒꯤ ꯏꯆꯦꯅꯦꯕ ꯈꯨꯟ ꯆꯞ ꯃꯥꯟꯅꯩꯕ ꯅꯍꯥꯟ ꯅꯍꯥꯟ ꯅꯍꯥꯟ ꯑ ꯑꯩꯈꯣꯏ ꯀꯩꯅꯣ ꯎ ꯍꯣꯁꯄꯤꯇꯥꯜꯗ ꯂꯩꯔꯒ ꯁꯥꯟꯅꯕꯅꯦꯕꯀꯣ
ꯇꯨꯡ
ꯇꯥꯗ ꯂꯩꯛꯑꯦ ꯍꯧꯖꯤꯛ ꯇꯥꯗ꯭ꯔꯣ
ꯇꯥꯏ ꯉꯔꯥꯡ ꯑꯩ ꯒꯣꯖꯤꯂꯥꯗꯩꯊꯣꯟꯗꯣ ꯀꯣ ꯀꯧꯕ ꯃꯥꯅꯁꯨ ꯍꯥꯏꯌꯦ ꯁꯣꯐꯤꯌꯥꯗꯤ ꯍꯟꯗꯛ ꯊꯕꯛ ꯈꯔ ꯆꯤꯟꯕꯅꯦ ꯃꯦ ꯀꯩꯅꯣ ꯃꯆꯥ ꯄꯣꯛꯄꯒꯤ ꯁꯦꯕꯥ ꯇꯧꯋꯤ ꯍꯥꯏꯕ꯭ꯔꯥ ꯑꯉꯥꯡ ꯂꯧꯏꯤ ꯍꯥꯏꯕ꯭ꯔꯥ ꯑꯗꯨꯒꯤ ꯆꯤꯟꯕꯅꯦ ꯃꯥ ꯁꯅꯥꯕꯨ ꯆꯪꯗꯦ ꯍꯥꯏꯌꯦꯕ ꯀꯩꯅꯣ ꯖꯦꯟꯒꯣꯡꯗꯁꯨ ꯉꯔꯥꯡ ꯑꯩ ꯂꯣꯏꯅ ꯀꯣꯜ ꯇꯧꯋꯦ ꯑꯣ
ꯑ ꯌꯥꯝ ꯇꯅꯤꯂꯗ
ꯑꯃꯨꯛ ꯅꯪꯒꯦ ꯑꯃꯨꯛ ꯅꯪꯒꯤꯦ ꯃꯤ ꯀꯥꯎꯔꯛꯀꯅꯤ ꯁ ꯏꯗꯅ
ꯅꯨꯡꯃꯥꯏꯗ ꯑꯩ ꯆꯤꯟ ꯊꯤꯜꯂꯒꯅꯤꯀꯣ
ꯄꯄꯗꯤ ꯌꯥꯕ꯭ꯔꯅꯤ
ꯑ ꯐ ꯇ ꯐꯣꯟ ꯇ ꯗꯤ ꯅꯣꯛꯄ ꯇꯥꯕ ꯅꯠꯇ꯭ꯔꯥ ꯅꯣꯛꯇ꯭ꯔꯗꯤ ꯀꯩꯅꯣ ꯅꯪ ꯅꯣꯛꯇꯕ꯭ꯔꯣ ꯐꯣꯟ ꯇꯧꯔꯤꯁꯦ
ꯁꯤꯦꯔꯤꯌꯁ ꯑꯣꯏꯕ ꯄꯥꯝꯗꯦ
ꯍꯥꯥ
ꯁꯤꯔꯁ ꯑꯣꯏꯕꯨ ꯄꯥꯝ
ꯑ ꯅꯍ ꯍꯥꯏꯖꯤꯗꯤ ꯅꯪ ꯐꯣꯟ ꯑꯗꯨꯃꯥꯏꯅ ꯇꯧꯔꯤꯁꯤ ꯁꯨꯝ ꯅꯣꯡꯃ ꯍꯧꯨꯛꯇꯕ꯭ꯔꯣ
ꯑꯦ ꯅꯣꯛꯄ ꯃꯇꯝꯁꯨ ꯂꯩ ꯅꯪꯅ ꯍꯦꯟꯅ ꯅꯣꯛꯒꯅꯤꯗ ꯑꯃꯨꯛ ꯃꯃꯤꯡ ꯄꯥꯟꯁꯤꯜꯂꯛꯑꯗꯤ ꯉꯔꯥꯡ ꯀꯣ ꯇꯧꯕꯁꯤꯡꯗꯨ
ꯑꯁ ꯍꯅꯦꯁ ꯇꯧꯔꯒ ꯉꯥꯡꯉꯗꯤ ꯋꯥ ꯂꯩꯕ꯭ꯔꯣꯅꯦ ꯀꯔꯤ
ꯍꯥꯥ
ꯁꯦꯔꯦꯁ ꯇꯧꯔꯒ ꯉꯥꯡꯉꯗꯤ ꯀꯔꯤ ꯋꯥ ꯉꯥꯡꯗꯣꯏꯅꯣ
ꯑꯗꯨ ꯑꯗꯨꯅꯦ ꯇꯣꯄꯤꯛ ꯂ ꯂꯩꯇꯦ ꯏꯕ
ꯑꯗꯨꯒꯤ ꯍꯣꯏ ꯈꯔ ꯅꯣꯛꯈꯤꯦꯔꯅ ꯇꯧꯔꯗꯤ ꯋꯥꯈꯜ ꯅꯨꯡꯉꯥꯏꯔꯦ
ꯌꯥ ꯁꯥ
ꯁꯦ
ꯅꯣꯏꯗꯣ ꯍꯥꯡꯈꯤꯒꯦ ꯎꯆꯤꯅ ꯃꯔꯣꯜ ꯑꯃ ꯀ꯭ꯔꯣꯛ ꯀ꯭ꯔꯛ ꯀ꯭ꯔꯣꯛ ꯀ꯭ꯔꯛ ꯃꯁꯨ ꯂꯒꯥꯏꯅ ꯊꯕ ꯎ ꯎꯆ ꯂꯌꯦ
ꯎꯆꯤ ꯌꯥꯝꯕꯗꯣ ꯅꯨꯡꯉꯥꯏꯇ꯭ꯔꯣꯅꯦ
ꯀꯦꯔ ꯍꯥꯏꯥꯏꯗꯤꯗꯒꯤ ꯉ ꯂꯩꯕ ꯅꯨꯡꯉꯥꯏꯅꯔꯒꯗꯤ ꯅꯉꯣꯟꯗ ꯄꯤꯔꯛꯀꯦ ꯎꯆꯤꯁꯤꯡꯗꯣ
ꯅꯨꯡꯉꯥꯏꯅꯦ ꯍꯥꯠꯂꯒ ꯇꯥꯟꯕ ꯈꯣꯠꯄ ꯊꯕꯛ ꯂꯩꯗꯕ ꯅꯪ ꯑꯩ ꯌꯥ ꯇꯨ ꯀ
ꯐꯥꯔꯒ ꯂꯣꯏꯅꯃꯛ ꯄꯨꯔꯛꯑꯒꯦ ꯅꯪ ꯅꯪꯒ ꯂꯩꯃꯤꯟꯅꯁꯦꯅꯔꯣ
ꯉꯝꯖꯔꯣꯏ
ꯅꯪꯒ ꯆꯅꯔꯥꯏꯅꯤ
ꯈꯔ ꯃꯥꯟꯕ ꯑ ꯃꯣꯏ ꯈꯔ ꯃꯥꯟꯕ ꯖꯤꯕꯗꯣ ꯃꯤ ꯂꯣꯏꯔꯒ ꯍꯦꯛ ꯂꯣꯏꯕ ꯂꯩꯕꯅꯤ ꯈꯪꯕ꯭ꯔꯣ
ꯑꯦ ꯎꯆ ꯎꯆꯤ ꯑꯆꯕꯗꯨꯔ
ꯍꯣꯏ ꯍꯣꯏ
ꯈꯪꯉꯦ ꯆꯥꯕ ꯌꯥꯕ ꯎꯆ ꯎꯆꯤꯗꯣ
ꯍꯣꯏ
ꯈꯣꯏ ꯏꯗꯣꯝ ꯆꯥꯛꯈꯣꯏꯁꯨ ꯂꯣꯏꯕ ꯎꯔꯦ
ꯑꯣ ꯅꯪ ꯆꯥꯛꯇꯤ ꯆꯥꯔꯕꯣ
ꯆꯥꯔꯦ ꯉꯁꯥꯏ ꯍꯥꯏꯅ ꯑꯃꯨꯛ ꯂꯥꯛꯑꯝꯗꯧꯅ
ꯀꯔꯤ ꯃꯊꯦꯜꯅꯣ
ꯑꯩ ꯉꯁꯤ ꯑꯁ ꯃꯊꯦꯜ ꯃꯤ ꯍꯥꯡꯃꯟ ꯈꯣꯕ ꯉꯝꯗꯣꯏꯅꯤ ꯁꯧꯒꯔꯤꯒꯗꯥ
ꯁꯧꯔꯤꯒꯗ
ꯑꯥꯎ
ꯍꯕ꯭ꯔꯣ
ꯍꯥꯎꯋꯦꯅ ꯑꯗꯨꯝ ꯆꯥꯕ ꯌꯥꯏ ꯅꯣꯏꯗꯤꯩꯁꯨ
ꯆꯥꯏ ꯑꯗꯨꯣ ꯑꯩꯗꯤ ꯌꯥꯝ ꯄꯥꯝꯗꯦ ꯆꯥꯏ ꯄꯥꯝꯗꯦ ꯍꯣꯏ ꯑꯗꯨ ꯁꯧꯒ꯭ꯔꯤꯗꯤ ꯌꯥꯝ ꯄꯥꯝꯃꯦ ꯑꯗꯨꯕꯨꯀꯣ ꯑ ꯁꯧꯒ꯭ꯔꯤ ꯈꯛ ꯑꯗꯨꯝ ꯆꯥꯕ ꯑꯩꯗꯤ ꯌꯥꯝ ꯄꯥꯝꯃꯦ
ꯁꯧꯀꯔꯤ ꯀ ꯑꯜꯂꯨꯒꯨꯝꯕꯥ ꯁꯧꯀꯔꯤ ꯀ ꯇ ꯒꯨꯝꯕ ꯀꯩꯀꯩꯅꯣ ꯃꯤꯛꯁ ꯇꯧꯔꯒ ꯍꯥꯞꯄꯗꯣ ꯅꯨꯡ ꯆꯥꯕ ꯍꯥꯎꯋꯦꯕ ꯃꯊꯟꯗꯗꯤ ꯑꯁ ꯇꯂꯦ
ꯑꯩꯒꯤ ꯁꯧ꯭ꯔꯤꯗꯤ ꯊꯥ ꯑꯃ ꯆꯥꯔꯁꯨ ꯊꯥ ꯑꯃ ꯑꯅꯤ ꯆꯥꯔꯁꯨ ꯌꯥꯏꯗ
ꯅꯪ ꯋꯥ ꯉꯥꯡꯔꯒ ꯑꯩ ꯏꯁꯤꯡ ꯈꯧꯔꯥꯡꯕ ꯍꯧꯔꯦꯅꯦ ꯏꯁꯤꯡ ꯊꯥꯛꯂꯈꯤꯒꯦ
ꯕꯤꯔꯌꯥꯅꯤ ꯍꯦ ꯇꯨꯗꯤ ꯑꯩꯒꯤ ꯁꯧꯔꯤꯗꯣ ꯊꯥ ꯑꯃ ꯆꯥꯏ ꯀꯄꯤꯠꯇ
ꯑꯦ ꯕꯖꯥꯔꯗ ꯂꯩꯕꯁꯤꯡꯅ ꯂꯣꯏꯅ ꯄꯨꯔꯛꯑꯒꯦ ꯑꯗꯨꯗꯤ
ꯍꯣꯏ ꯑꯩꯗꯤ ꯑꯗꯨꯝ ꯀꯩꯅꯣ ꯏꯃꯥꯟꯅꯕ ꯈꯣꯏꯁꯨ ꯌꯥꯝ ꯄꯥꯝꯕ ꯂꯩꯕꯅꯦ ꯅꯨꯡꯇꯤꯒꯤ ꯆꯥꯕ ꯏꯃꯥꯟꯅꯕꯁꯤꯡꯁꯦ ꯅꯪ ꯊꯧꯔꯤ ꯑꯉꯥꯡꯕꯗꯣ ꯈꯪꯕ ꯅꯠꯇ꯭ꯔꯣ
ꯈꯪꯉꯦ
ꯑꯉꯥꯡꯕꯗꯨꯅ ꯍꯥꯎꯕ꯭ꯔꯥ ꯒ꯭ꯔꯤꯟꯟꯅ ꯍꯥꯎꯕ꯭ꯔꯥ ꯅꯪꯒꯤꯗꯤ
ꯈꯪꯗꯦꯗ ꯑꯉꯥꯡꯕꯗꯣ ꯑꯩ ꯄꯥꯛ ꯄꯥꯛ ꯆꯥꯗꯤꯌꯦ
ꯀꯩꯒꯤ
ꯆꯥꯅꯤꯡꯕ ꯐꯥꯎꯗꯤ
ꯑꯉꯥꯡꯕꯗꯣ ꯍꯦꯟꯅ ꯍꯥꯎꯕꯅꯦ ꯅꯪ ꯌꯥꯝ ꯄꯪꯉꯦ ꯅꯪ ꯁꯤꯟꯕ ꯄꯥꯝꯕ꯭ꯔꯥ ꯁꯤꯟꯗꯕ ꯄꯥꯝꯕ꯭ꯔꯥ ꯄꯪꯗꯦ ꯍꯥꯏꯕꯗ ꯆꯥꯕꯗꯣ
ꯆꯤꯟꯗꯕ ꯂ ꯂꯩꯕꯣ
ꯅꯠꯇꯦ ꯑꯉꯥꯡꯕꯗꯨꯒ ꯈꯔ ꯒ꯭ꯔꯤꯟ ꯀꯥꯕꯗꯣ
ꯎꯝ
ꯑꯉꯥꯡꯕꯨꯗꯨꯅꯅꯦ ꯍꯦꯟꯅ ꯍꯥꯎꯕꯅꯦꯕ
ꯈꯪꯗꯦ ꯑꯩꯗꯤ
ꯌꯥꯝ ꯍꯥꯎꯕꯅꯤ ꯑꯗꯨꯗꯤ
ꯅꯣꯡꯃ ꯂꯩꯔꯒ ꯆꯥꯒꯦ
ꯍꯣꯏ ꯆꯥꯎ ꯑꯁ ꯅꯪ
ꯍꯥꯎꯇꯔ꯭ꯗꯤ ꯅꯪꯒꯤ ꯅꯥꯛꯇ ꯑꯃꯨꯛ ꯂꯥꯛꯀꯅꯤ ꯍꯥ
ꯁꯀꯪ ꯍꯥꯥ ꯄꯣꯀꯣ
ꯂꯩꯔꯗꯤ ꯍꯥꯞꯄꯦ ꯂꯩꯗ꯭ꯔꯗꯤ ꯈꯪꯗꯦ
ꯂꯩꯗ꯭ꯔꯒ ꯍꯥꯞꯇ꯭ꯔꯒ ꯍꯥꯎꯗꯗꯔ꯭ꯤ ꯉꯣꯏ ꯅꯪ ꯆꯨꯝꯃꯦ ꯍꯣꯏ ꯁꯥ ꯂꯩꯕ ꯀꯥꯏꯅ ꯁꯧꯒꯔ꯭ꯤ ꯂꯩꯕ ꯇꯥꯕ
ꯑꯗꯨ ꯌꯥꯎ ꯑꯗꯨ ꯍꯥꯞꯇ꯭ꯔꯗꯤ ꯍꯥꯥꯎꯔꯔꯣꯏꯕ
ꯍꯣꯏ ꯅꯣꯏꯁꯨ ꯎ ꯀꯩꯅꯣ ꯇꯧꯕ꯭ꯔꯥ ꯁꯥꯕ꯭ꯔ
ꯍꯣꯏꯅꯦ ꯁꯥꯥꯏꯅꯦ ꯁꯥꯔꯁꯨ ꯑꯩꯗꯤ ꯍꯧꯖꯤꯛ ꯖꯔꯁꯤ ꯂꯤꯠꯂꯤꯅꯤ
ꯁꯦꯁ ꯀꯝꯄ꯭ꯂꯦꯛꯁꯟ ꯇꯧꯕ ꯑꯣꯏꯔꯝꯅꯤꯀꯣ ꯃꯤꯗꯤ
ꯁꯥꯃꯟꯕꯗꯨꯅ ꯍꯟꯗꯛꯁꯦ ꯃꯨꯕ ꯅꯠꯇ꯭ꯔꯦ ꯃꯝꯃꯦꯅꯦ
ꯑꯁꯦ ꯑꯁꯦꯡꯕꯀꯣ ꯑꯩꯒꯤ ꯃꯥꯏꯁꯨꯀꯣ ꯄꯥꯛ ꯃꯨꯗꯦꯕ ꯃꯝꯃꯦꯕ ꯍꯦꯛꯇ
ꯖꯣꯁꯦꯞꯀꯤ ꯗꯥꯥꯏꯂꯣꯛꯇꯣ
ꯅꯪꯗꯤ ꯃꯨꯕ ꯅꯠꯇꯦ ꯃꯝꯕꯅꯦ ꯍꯥꯌꯕꯗꯨ
ꯅꯪꯁꯨ ꯎꯕ꯭ꯔ ꯅꯪ ꯃꯨꯕꯅ ꯅꯪ ꯃꯝꯃꯦ ꯍꯥꯏꯕꯗꯣ
ꯍꯣꯏ ꯃꯨꯕꯒ ꯃꯝꯕꯒ ꯇꯣꯡꯉꯥꯜꯂꯦ ꯚꯥꯏ
ꯍꯥꯏꯕꯗꯤ ꯃꯨ ꯃꯨꯕꯁꯤꯡꯗꯤ ꯑꯗꯨꯝ ꯐꯖꯕꯅꯦꯕ ꯈꯔ ꯁꯤꯠ ꯅꯥꯟꯕꯗꯣ ꯃꯗꯤ ꯀꯩꯅꯣꯝꯃ ꯇꯧꯕꯅꯦꯕ
ꯃꯝꯃꯗꯤ ꯌꯦꯡꯕ ꯌꯥꯗ꯭ꯔꯦꯅꯦ ꯃꯥꯏꯗꯣ
ꯍꯣꯢ ꯇꯨꯒꯤꯅꯤ
ꯃꯤ ꯃꯥꯜꯂꯛꯇꯔꯦ
ꯅꯣꯏꯕꯨꯗꯤ ꯑꯗꯨꯝ ꯉꯧꯋꯦꯗ ꯑꯩꯅ ꯎꯕ ꯀꯥꯟꯗꯗꯤ ꯗꯤꯄꯤꯒ
ꯑꯦ ꯗꯤ ꯄꯤꯗꯗꯤ ꯀꯩ ꯀꯩꯅꯣ ꯍꯥꯞꯄꯒ ꯐ꯭ꯂꯤꯇꯔ ꯀꯩꯀꯩꯅꯣ ꯍꯥꯞꯄꯒ ꯅꯧꯔꯛꯄꯅꯦ ꯅꯪ ꯑꯁꯦꯡꯕ ꯎꯔꯗꯤ ꯑꯦ ꯗꯤ ꯄꯤ ꯐꯣꯟꯗꯒ ꯁꯦꯝꯕꯒ ꯌꯥꯝ ꯇꯣꯡꯉꯥꯟꯅ ꯍꯥꯏꯔꯛꯀꯅꯤ ꯅꯪ
ꯑꯗꯨ ꯃꯥꯏꯃꯛꯇꯤ ꯑꯣꯏꯗꯧ ꯃꯥꯟꯗꯦ ꯑꯩꯁꯨ ꯌꯥꯝ ꯃꯨꯋꯦ
ꯅꯪꯒ
ꯑ ꯀꯥꯏꯔꯦ ꯑꯩꯁꯨ ꯃꯨꯋꯦꯗ ꯑꯗꯨꯕꯨꯗꯤ
ꯁꯣꯐꯤꯌꯥꯗꯤ
ꯁꯣꯐꯤꯌꯥꯅ ꯑꯩꯉꯣꯟꯗꯒꯤ ꯗꯝꯃꯥ ꯃꯨꯋꯦ
ꯃꯨꯋꯦꯕ ꯃꯥꯁꯨ
ꯃꯥ ꯃꯨ ꯃꯥ ꯑꯩꯉꯣꯟꯗ ꯍꯦꯟꯅ ꯃꯨꯋꯦ
ꯑꯣ ꯀꯩꯅꯣ ꯈꯪꯗꯦ ꯃꯥꯁꯨ ꯄ꯭ꯔꯣꯐꯥꯜꯗꯗꯤ ꯉꯧꯕꯒꯨꯝꯇ ꯇꯥꯕ ꯎꯕ
ꯎꯝ ꯄ꯭ꯔꯣꯐꯥꯏꯜꯗ ꯉꯧꯔꯁꯨ ꯑꯁꯦꯡꯕꯗꯤ ꯃꯨꯕꯅꯤ ꯑꯩꯈꯣꯏꯗꯤ ꯀꯂꯔ ꯍꯣꯔꯦꯟ ꯊꯥꯔꯛꯄ ꯀꯦꯀꯣ ꯃꯥꯗꯣ ꯃꯨꯗꯤ ꯃꯨꯖꯕꯅꯦ ꯃꯨꯔꯒ ꯔꯥꯁꯤ ꯂꯩꯕꯤ ꯏꯆꯦ ꯍꯥꯏꯇꯥꯔꯦ
ꯑꯗꯨꯅ ꯑꯗꯨꯅ ꯍꯦꯟꯅ ꯐꯥꯗꯔꯣ ꯉꯧꯔꯒꯔ ꯔꯁꯤ ꯂꯩ ꯂꯩꯇꯕꯨ ꯁꯔꯨꯛꯄꯨꯗꯤ ꯉꯧꯔꯒꯔꯁꯤ ꯂꯩꯕꯅ ꯐꯩ
ꯑꯩ ꯅꯨꯄꯥꯁꯤꯡꯁꯨ ꯃꯨꯕꯅ ꯍꯦꯟꯅ ꯄꯥꯝꯃꯦ
ꯑꯗꯨꯅꯤ ꯉꯧꯔꯛ ꯉꯧꯔꯗꯤ ꯀꯩꯅꯣ ꯍꯣꯃꯣ ꯅꯨꯄꯥ ꯃꯥꯟꯗꯦꯕ
ꯍꯣꯏ ꯍꯣꯏ ꯍꯣꯏ ꯑꯗꯨꯃꯥꯏꯅ ꯇꯧꯋꯦ
ꯃꯨꯔꯒ ꯋꯥꯛꯡꯆꯥꯎꯔꯒ ꯀꯩꯅꯣ ꯇꯧꯒꯦ ꯅꯨꯄꯥ ꯃꯥꯟ
ꯎꯝ
ꯍꯨ ꯁꯥꯢꯌꯦ
ꯁꯥꯏꯌꯦ ꯈꯨꯠ ꯍꯒꯆꯕꯒ ꯒ꯭ꯌꯥꯥꯟ ꯇꯗꯤ ꯀꯃꯥꯏꯗꯣ ꯈꯨꯠꯁꯨ ꯌꯥꯝ ꯍꯒꯠꯆꯩꯌꯦ ꯀꯃꯥꯢꯇꯧꯕ
ꯀꯥꯡ ꯆꯤꯛꯄꯒꯤꯔꯥ
ꯀꯥꯡꯅ ꯆꯤꯛꯄ꯭ꯔꯥ ꯀꯔꯤꯅ ꯆꯤꯛꯄ꯭ꯔꯥ ꯈꯪꯗꯦ ꯑꯁꯤꯗ ꯂꯩꯕ ꯀꯥꯡꯁꯤꯗꯤꯀꯣ ꯌꯥꯝꯃꯟ ꯀꯥꯡ ꯌꯥꯝꯕꯒ ꯁꯥꯕꯒ ꯃꯤꯛꯁ ꯇꯧꯔꯗꯤ ꯃꯤ ꯁꯤꯟꯅꯔꯅꯤ
ꯑꯦ ꯅꯪ ꯅꯪꯗꯤ ꯁꯤꯗ꯭ꯔꯗꯤ
ꯑꯩ ꯁꯤꯒꯦ ꯇꯒꯦ ꯇꯧꯕꯅꯦ ꯑꯃꯨꯛ ꯍꯦꯟꯒꯠꯂꯤꯅꯦ ꯒꯨꯠ ꯅꯥꯏ ꯂꯩꯕꯒꯤ ꯍꯣꯏ ꯑꯗꯨꯗꯤ ꯑꯩꯈꯣꯏꯗꯤ ꯑꯗꯨ ꯉꯥꯛꯇꯅꯤꯅꯦꯍꯦ
ꯑꯗꯨꯝ ꯉꯁꯤ ꯌꯨꯝꯗ ꯑꯗꯨꯝ ꯂꯩꯗꯣꯏꯔ ꯃꯄꯥꯟ ꯊꯣꯛꯂꯣꯏꯗ꯭ꯔꯣ
ꯑꯩ ꯃꯄꯥꯟ ꯑꯩ ꯀ꯭ꯔꯤ ꯃꯇꯝꯗ ꯀꯣꯏꯕ ꯆꯠꯄ꯭ꯔꯣ ꯌꯨꯝꯗ ꯑꯗꯨꯝ ꯦꯕꯂꯥ ꯆꯨꯔꯒ ꯂꯩꯔꯦ ꯑꯩꯒꯤ ꯀꯩꯅꯣꯅꯦ ꯍꯥꯏꯅꯒꯦ ꯅ
ꯀꯣꯏ ꯂꯃꯇ ꯅꯗ ꯄꯨ ꯅꯡ
ꯆꯠꯅꯤꯡꯉꯁꯨ ꯃꯥꯀ ꯅꯅꯥꯆꯔ ꯀꯅꯤ ꯏ ꯆꯠꯅꯤꯉꯃꯤ ꯂꯩꯇꯦ ꯌꯥꯏꯑꯦ ꯆꯠꯁꯦ
ꯎꯅꯗꯕꯁꯨ ꯀꯨꯏꯔꯦ ꯁꯛ ꯁꯣꯛ ꯈꯪꯅꯁꯦ ꯎꯕꯨ ꯅꯨꯃꯤꯠ
ꯎꯅꯁꯦ ꯀꯩꯅꯣ ꯇꯧꯁꯦ ꯆꯥꯛ ꯈꯔ ꯄꯤꯛꯅꯤꯛ ꯈꯔ ꯑꯃ ꯁꯤꯟꯁꯦ
ꯗꯨ ꯄꯥꯔꯇꯤ ꯄꯤꯛꯅꯤꯛ ꯆꯠꯁꯦ ꯍꯥꯏꯅ ꯊꯧꯔꯥꯡ ꯇꯧꯕꯅꯤꯅꯦ ꯅꯣꯡꯔꯤꯗꯤ ꯑꯃ ꯃꯨꯛ ꯂꯩꯦ ꯆꯀꯔꯤꯅꯤ ꯂꯨꯔꯤꯁꯤ
ꯑꯗꯨ ꯀꯔꯤ ꯃꯇꯝꯗ ꯇꯥꯗꯣꯏꯅꯣ ꯑꯗꯨ ꯄꯥꯔꯇꯤꯗꯨ ꯑꯣ
ꯑꯃꯁꯨ ꯀꯁꯤ ꯀꯁꯤꯌꯁꯨꯁ꯭ꯔꯅꯦ ꯆꯠꯈꯔ꯭ꯕꯅꯤ
ꯀꯦ ꯁꯤꯌꯥꯔ ꯂꯦꯞ ꯆꯈ꯭ꯔꯦ
ꯇꯪꯀꯣꯡꯗ ꯎꯝ
ꯑꯗꯨꯗꯤꯁ ꯍꯣꯏꯗ꯭ꯔꯣ